ꯅꯛꯅ ꯂꯩꯔꯗꯤ ꯌꯥꯗꯕꯀꯣ
ꯑꯣ ꯈꯔ ꯈꯔ ꯆꯠꯂꯣ
ꯑꯣ ꯑꯁ ꯌꯥꯝ ꯆꯠꯂꯦ ꯑꯥꯗ ꯌꯧ ꯗꯤꯊꯣꯛ ꯃꯅꯥꯛꯇ ꯌꯧꯔꯔꯦ ꯑꯩꯗꯤ
ꯑꯗꯨꯩ ꯊꯣꯡ ꯃꯅꯥ ꯆꯠꯀꯅꯨ ꯑꯁꯤ ꯌꯨꯝ ꯃꯊꯛꯇꯣ ꯀꯥꯡ ꯆꯤꯛꯄꯅꯦ ꯇꯨꯃꯤꯠ ꯆꯤꯛꯄꯅꯦ ꯌꯨꯝ ꯃꯊꯛ ꯆ ꯀꯥꯎ
ꯁꯝꯕꯔꯥ ꯑꯁ
ꯑꯗꯨꯗ ꯅꯠꯇꯦ ꯑꯩ ꯑꯥꯁꯣꯝ ꯃꯃꯥꯡ ꯂꯩꯀꯥꯏꯗ ꯗꯨꯀꯥꯟꯗ ꯃ ꯀꯥꯟꯗ ꯆꯄꯅꯦ ꯌꯨꯝ ꯃ ꯊꯛꯇ ꯀꯥꯔꯗꯤ ꯅꯨꯡꯁꯤꯠ ꯁꯤꯜꯂꯗꯤ ꯏꯪꯉꯔꯣꯏ ꯇꯂꯥꯞ ꯂꯧꯔꯛꯑꯣꯏꯅꯣ
ꯀꯔꯤ ꯇꯧꯕꯅꯣ ꯅꯪꯗꯣ ꯀꯔꯤꯗ ꯂꯝꯞ
ꯎ ꯆꯂꯥꯞꯂꯦ ꯍꯥꯏꯔꯒ
ꯑꯂ ꯑꯞꯖ ꯃꯜꯂꯦꯍꯦ ꯅꯪꯁꯨ
ꯈꯖꯤꯛ ꯈꯖꯤꯛꯀꯅꯤꯍꯦ
ꯃꯜꯂꯦ ꯅꯠꯇꯦꯍꯦ ꯌꯥꯝ ꯆꯥꯏꯍꯦ
ꯅꯣꯡꯃꯗ ꯃꯉꯥ
ꯑꯔꯤ ꯑꯗꯨ ꯑꯗꯨ ꯁꯨ ꯇ ꯂꯞꯅꯦ ꯅꯪꯁꯨꯨꯝꯃ ꯐꯥꯟꯗ ꯂꯩꯦꯄ꯭ꯔꯥ
ꯑꯩꯁꯨ ꯃꯄꯥꯟꯗ ꯂꯦꯞꯄꯦ ꯑꯁ ꯉꯁꯥꯏ ꯀꯥꯡ ꯇꯨꯃꯤꯠ ꯆꯤꯛꯄꯒꯤꯗꯨꯣ ꯃꯣꯏ ꯂꯉꯥꯗꯤ
ꯑꯣ ꯂꯥꯡꯒꯅꯨ ꯍꯥꯏꯗꯣꯏꯅꯦ
ꯎ
ꯂꯒꯟ ꯑꯣ ꯋꯥꯔꯤ ꯁꯔ ꯁꯔꯦ ꯑ
ꯁꯨꯝꯃꯦ ꯆꯤꯛꯄꯗꯣ ꯍꯧꯖꯤꯛ ꯈꯣꯠꯅꯤꯡꯕꯗ ꯂꯣꯏꯔꯦ
ꯃꯁꯥ ꯀꯩꯔꯤ ꯀꯥꯡ ꯆꯤꯛꯄ ꯃꯐꯝꯗ ꯐꯝꯃꯤꯕꯣ
ꯑꯁ ꯃꯣꯏ ꯗꯨꯀꯥꯟ ꯃꯃꯥꯡꯂꯨꯗꯅꯤꯅꯦ
ꯒꯨꯗ ꯅꯥꯏꯠ ꯄꯤꯌꯨ ꯍꯥꯏꯕ ꯌꯥꯗ꯭ꯔꯣ
ꯑꯥ ꯌꯦꯔꯣ ꯃꯀꯨ ꯃꯩ ꯊꯥꯅ ꯉꯥꯏꯄꯤꯌꯣ ꯍꯥꯏꯔꯒ ꯂꯩꯇꯦ ꯍꯥꯏꯌꯦꯦ ꯀꯥꯔꯇꯨꯟ ꯄꯤꯌꯣ ꯍꯥꯏꯔꯁꯨ ꯂꯩꯇꯦ ꯍꯥꯏꯌꯦ ꯌꯥꯝ ꯂꯦꯛꯄꯅꯦ
ꯕꯦꯔꯥꯅꯤ ꯌꯦꯔꯨꯝ ꯂꯩꯗ꯭ꯔꯦ ꯍꯥꯏ ꯃꯥꯗꯣ ꯌꯥꯝ ꯄꯥꯡꯕꯒꯤ
ꯎꯝ
ꯀꯌꯥꯅꯣ ꯍꯥꯏꯔꯒ ꯕꯣꯛꯁꯇ ꯂꯤꯁꯤꯡ ꯑꯃꯒ ꯆꯅꯤꯄꯥꯥꯟ ꯍꯥꯏꯌꯦ ꯑꯗꯨꯒꯤ ꯂꯩꯕ ꯉꯝꯗ꯭ꯔꯦ ꯍꯥꯏ
ꯆꯅꯤꯄꯥꯟ ꯍꯥꯏꯗ ꯆꯅꯤꯄꯥꯟ ꯆꯃꯥꯄꯜ ꯂꯤꯁꯤꯡ ꯑꯃ ꯑꯗꯨꯁꯨꯣ
ꯑ ꯍꯦ ꯁꯤꯝꯂꯥ ꯃꯃꯥ ꯒꯨꯗ ꯅꯥꯏꯠ ꯂꯧꯅꯤꯡꯉꯥꯏ ꯂꯥꯛꯀꯦ ꯍꯥꯏꯕꯅꯦ ꯂꯥꯛꯈ꯭ꯔꯦ ꯇꯨ ꯒꯨꯟꯅꯥꯏ ꯂꯧꯕ ꯂꯥꯛꯕꯅꯦ ꯑꯗꯣ
ꯑꯥ
ꯈꯤꯇꯪ ꯇꯥꯏꯍꯦ ꯃꯣꯏ ꯃꯈꯣꯠ
ꯑ
ꯑꯗꯣ ꯅꯪ ꯒꯨꯟ ꯅꯥꯏ ꯄꯤꯕꯤꯈꯣ
ꯑꯥ
ꯑꯩꯉꯣꯟꯗ ꯋꯥ ꯌꯥꯝ ꯂꯣꯟꯒꯅꯨꯅꯦ ꯑꯁ ꯀꯥꯡ ꯆꯤꯛꯄꯁꯤ ꯆꯤꯛꯄꯁꯤ ꯆꯤꯛꯄꯁꯤ
ꯈꯣꯡꯁꯦ
ꯈꯣꯡꯁꯤꯀꯣ
ꯍꯣꯠꯅꯤꯡꯉꯥꯏ ꯅꯨꯡꯉꯥꯏ ꯈꯣꯠꯂꯣ
ꯑꯁ ꯈꯣꯠꯄ ꯉꯝꯗ꯭ꯔꯦ ꯍꯧꯖꯤꯛ ꯑꯩꯁꯨ ꯏꯔꯨꯖꯕꯅ ꯐꯒꯗ꯭ꯔꯥ ꯈꯪꯗꯦꯗ
ꯂꯨꯔꯣ ꯂꯨꯔꯣ ꯌꯥꯝ ꯁꯥꯔꯦ
ꯃꯩꯁꯨ ꯂꯥꯛꯇꯦ
ꯀꯩ ꯀꯩ ꯍꯤꯟꯖꯥꯡ ꯆꯥꯒꯦ
ꯍꯋꯥꯏ ꯆꯥꯏꯍꯦ ꯑꯩꯈꯣꯏꯗꯤ ꯅꯣꯏꯗꯤ
ꯎꯝ ꯍꯥꯎꯔꯦꯅꯦ ꯑꯩꯈꯣꯏ ꯑꯩꯈꯣꯏꯗꯤ ꯍꯋꯥꯏꯒ ꯀꯩꯅꯣ ꯑꯀꯪꯕ
ꯑꯁ ꯌꯥꯝ ꯍꯥꯎꯋꯏꯅꯦ ꯅꯣꯏꯗꯤ
ꯍꯥꯎꯇꯔꯥꯗꯤ ꯍꯥꯎꯕꯅꯦ ꯌꯥꯝꯅ
ꯑꯩꯈꯣꯏꯗꯤ ꯍꯪꯒꯥꯝ ꯃꯍꯤ ꯍꯪꯒꯥꯝ ꯃꯍꯤ ꯁꯤꯡꯖꯨ ꯆꯥꯏ
ꯌꯥꯝ ꯍꯥꯎꯔꯝꯒꯅꯤ ꯆꯥꯛ ꯌꯥꯝ ꯀꯩꯅꯣ ꯇꯧꯕꯅꯦ ꯑꯗꯣ ꯎꯝ ꯁꯥ ꯌꯥꯝ ꯆꯥꯛ ꯌꯥꯝ ꯆꯪꯕꯅꯦ ꯍꯌꯦꯡ ꯀꯔꯤ ꯏꯟꯁꯥꯡ ꯆꯥꯗꯣꯏꯅꯣ
ꯍꯋꯥꯏ ꯇꯤꯡꯒ꯭ꯔꯦ
ꯀꯔꯤꯒꯥ ꯆꯥꯗꯣꯏꯕ
ꯃꯔꯣꯔꯣꯛ ꯑꯃ ꯑꯅꯤ ꯍꯥꯞꯆꯤꯜꯂꯒ ꯁꯥ ꯀꯪꯕꯗ ꯂꯣꯏꯗ꯭ꯔꯤ ꯐꯥꯎ ꯑꯗꯨꯝ ꯍꯥꯞꯀꯗꯧꯕꯅꯦ
ꯁꯥ ꯑꯀꯪꯕ ꯃꯥꯂꯛꯀꯅꯤ
ꯎꯝ
ꯃꯥꯥꯏꯒꯁꯦ ꯁꯥ ꯀꯪꯕ ꯂꯥꯁꯇꯥ ꯃꯣ ꯇꯧꯕꯒꯤ ꯑꯩꯈꯣꯏ
ꯐꯖꯅ ꯀꯞꯈ꯭ꯔꯦ
ꯎꯝ ꯃꯩꯁꯨ ꯂꯥꯛꯑꯣꯏ ꯍꯥꯏ ꯉꯁꯤ
ꯀꯗꯥꯏꯗꯒꯤ ꯂꯥꯛꯀꯗꯧꯕꯅꯣ ꯍꯣꯏ ꯉꯔꯥꯡꯁꯨ ꯂꯥꯛꯇ꯭ꯔꯥꯕꯗꯨꯕꯣ
ꯑꯅꯤ ꯑꯍꯨꯝꯃꯛ ꯑꯅꯤ ꯑꯍꯨꯝꯔꯛ ꯊꯥꯈ꯭ꯔꯦ ꯃꯩꯁꯦ ꯌꯥꯗ꯭ꯔꯦ ꯍꯌꯦꯡꯅ ꯌꯦꯡꯉꯥꯒꯦ ꯍꯥꯏ ꯗꯤꯄꯥꯔꯃꯦꯟꯗꯣ
ꯑꯁꯤ ꯇꯋꯥꯔꯁꯤꯗꯤ ꯃꯩ ꯐꯖꯅ ꯉꯥꯜꯂꯦꯅꯦ
ꯀꯔꯤ ꯇꯧꯋꯥꯔ ꯎꯗꯦꯅꯦ
ꯒ꯭ꯔꯛ ꯀ꯭ꯔꯛꯁꯦ ꯍꯟꯗꯛꯀꯣ ꯍꯦ ꯁꯤꯝꯂꯥ ꯃꯃꯥ ꯀꯧꯔꯗꯤ ꯌꯥꯗꯕꯅꯦ ꯀꯞꯄ ꯉꯔꯥꯡꯁꯨ ꯀꯣ
ꯃꯥꯅ ꯀꯧꯕꯤꯔꯒ ꯀꯞꯄ ꯑꯗꯨꯒ ꯍꯦꯛ ꯁꯤꯝꯂꯥ ꯃꯄꯥꯅ ꯀꯧꯔꯒ ꯑꯃꯨꯛ ꯌꯥꯕ
ꯒꯥꯏꯁꯤꯜꯂꯣ ꯃꯃꯥꯅ ꯍꯦ ꯁꯤꯝꯂꯥ ꯃꯃꯥꯗꯣ
ꯎꯝ
ꯏꯍꯦ ꯁꯤꯝꯂꯥ ꯃꯃꯥꯗꯣ ꯑꯁ ꯃꯣꯏꯒꯤ ꯅꯍꯥꯟꯈꯩ ꯐ꯭ꯔꯤꯖꯇ ꯊꯝꯕ ꯏꯁꯤꯡ ꯊꯛꯄꯤꯔꯒ ꯍꯣꯏ ꯍꯥꯏꯌꯦ
ꯍꯥꯥ
ꯐꯖꯅ ꯃꯣꯏ ꯐ꯭ꯔꯤꯖꯀꯤ ꯏꯁꯤꯡꯗꯣ
ꯎꯝ
ꯊꯛꯄꯤꯕꯒꯤ ꯑ ꯆꯩꯌꯦ ꯍꯥꯏꯌꯦ
ꯀꯔꯤꯒꯤ
ꯈꯪꯗꯦ ꯀꯩ ꯀꯩ ꯍꯥꯏꯁꯤꯔꯥ ꯎꯝ ꯑꯁ ꯊꯛꯅꯤꯡꯉꯗꯤ ꯐꯖꯅ ꯊꯛꯑꯣ ꯊꯝꯃꯣ ꯑꯃꯨꯛ ꯑꯦ ꯈ ꯈꯪꯗꯦ ꯀꯃꯥꯏꯅ ꯇꯧꯕꯔꯣ ꯐꯖꯅꯁꯨ ꯊꯝꯗꯦ ꯑꯃꯨꯛ ꯑꯗꯨꯃꯥꯏ ꯍꯥꯏꯌꯥꯏ
ꯊꯛꯄ ꯂꯣꯏꯔꯗꯤ ꯑꯃꯨꯛ ꯏꯁꯤꯡ ꯍꯥꯜꯂꯒ ꯊꯝꯃꯣ ꯍꯥꯏꯕ ꯑꯣꯏꯔꯝꯒꯅꯤꯅ ꯏꯁꯤꯡ ꯍꯥꯞ ꯆꯜꯂꯣ ꯍꯥꯏꯕ ꯑꯣꯏꯔꯝꯒꯅꯤ
ꯈꯪꯗꯦ
ꯑꯁ ꯂꯟꯆꯣꯡꯅꯖꯨ ꯋꯥ ꯇꯝꯒꯟꯕꯁꯤ ꯂꯣꯏꯔꯦꯗ
ꯑꯥꯎ ꯃꯤ ꯂꯣꯏꯅ ꯃꯛꯕꯨ ꯇꯝꯕꯅꯦ ꯃꯥꯗꯤ
ꯑꯝ ꯑꯃ ꯑꯃꯨꯛ ꯑꯗꯨ ꯇꯧꯋꯦ ꯑꯃ ꯑꯃꯨꯛ ꯇ
ꯑ ꯑꯗꯣ ꯃꯥ
ꯃꯤ ꯑꯃꯗꯨꯅ ꯑꯁ ꯏꯆꯦ ꯄꯣꯛꯊꯥꯜꯗꯤ ꯑꯗꯨꯃꯥꯏꯅ ꯇꯧꯕꯅꯤ ꯑꯃꯨꯛ ꯍꯥꯏꯅꯤ ꯑꯗ ꯃꯤ ꯑꯃꯗꯅ ꯏꯅꯦꯁꯨ ꯑꯗꯨꯃꯥꯏꯅ ꯇꯧꯕꯅꯦ ꯑꯗꯨꯝ ꯍꯥꯏꯕꯅꯤ
ꯃꯥ ꯃꯥꯗꯤ ꯂꯣꯏꯅꯃꯛ ꯕꯨ ꯍꯥꯏꯕꯅꯤ ꯅꯍꯥꯟꯒꯩꯁꯨ ꯑ ꯑꯥꯗ ꯂꯩꯕ ꯑꯩꯈꯣꯏ ꯃꯥꯁꯇꯔ ꯇꯝꯕꯗꯣ
ꯎꯝ
ꯑꯗꯨꯅ ꯑꯁꯤ ꯀꯣꯜ ꯇꯧꯕ ꯊꯕꯛꯁꯦ ꯀꯩꯅꯣ ꯀꯔꯤ ꯀꯔꯤꯅꯣ ꯍꯥꯏꯔꯒ ꯑꯗꯨꯃꯥꯏꯅ ꯍꯥꯏꯒꯅꯨ ꯍꯥꯏꯕꯤꯕꯗꯣ ꯃꯥ ꯁꯥꯎꯕꯀꯣ ꯌꯥꯝ ꯑꯍꯩ ꯑꯄꯥ ꯇꯧꯋꯦ ꯍꯥꯏ ꯃꯥꯅ
ꯎꯝꯍ
ꯏꯆꯦꯁꯨ ꯌꯥꯝ ꯑꯍꯩ ꯑꯕꯥ ꯇꯧꯋꯦ ꯉꯥꯡꯕ ꯌꯥꯕꯅꯦ ꯑꯗꯨꯝ ꯑꯩꯈꯣꯏ ꯉꯥꯡꯉꯒ ꯐꯣꯟ ꯉꯥꯡꯉꯒ ꯇꯧꯔꯤꯁꯦ ꯍꯥꯏ ꯍꯥꯏꯗꯤ ꯌꯥꯝ ꯁꯥꯎꯕꯅ ꯃꯥꯕꯨ ꯍꯥꯏꯔꯒꯀꯣ ꯑꯩꯉꯣꯟꯗ
ꯍꯨꯝ
ꯃꯥꯅ ꯑꯕꯣꯛꯀꯤꯁꯨꯨ ꯃꯦꯇ꯭ꯔꯦꯁ ꯂꯩꯌꯣ ꯍꯥꯏꯒꯦ ꯇꯧꯕꯅꯦ ꯍꯥꯏꯅꯦꯕꯣ
ꯅꯕꯣꯛꯀꯤꯅꯦ ꯍꯥꯏꯅ ꯂꯩꯕꯤꯔꯛꯑꯒ ꯃꯥꯅ ꯌꯥꯅꯤ ꯌꯥꯅꯤ ꯍꯥꯏꯔꯒ ꯀꯔꯤ ꯈꯣꯏꯗ ꯄꯤꯈꯤꯕꯅꯤꯅꯦ
ꯃꯃꯥꯈꯣꯏ ꯊꯥꯕꯗꯣ
ꯑꯣ ꯑꯗꯨ ꯃꯥ ꯈꯪꯗꯕ ꯃꯥꯜꯂꯦ ꯍꯧꯖꯤꯛꯇꯤ ꯑꯃꯨꯛ ꯂꯧꯕꯁꯨ ꯌꯥꯔꯣꯏ
ꯌꯥꯝ ꯂꯨꯈꯒꯗ꯭ꯔꯥ
ꯑꯥꯎ ꯃꯤꯇꯔꯦꯁ ꯄꯨꯔꯛꯄꯗꯣ
ꯈꯪꯗꯦꯅꯦ ꯃꯤꯠꯇ꯭ꯔꯦꯁ ꯑꯁꯤꯗ ꯗꯨꯕ꯭ꯂꯤꯛꯀꯦꯠ ꯉꯥꯛꯇꯅꯦ ꯁꯤꯗ ꯅꯣꯅꯦꯗ ꯂꯩꯕ ꯌꯥꯒꯦꯔ ꯅꯍꯥꯟ ꯅꯄꯣꯕꯣꯡ ꯌꯝꯊꯂꯣꯝꯒꯤꯁꯨ ꯂꯣꯏꯅ ꯀꯨꯠꯂꯒ ꯑꯃꯨꯛ ꯇꯤꯡꯊꯣꯛꯄ ꯑꯃꯨꯛ ꯐꯧꯗꯣꯛꯑꯒ ꯑꯃꯨꯛ ꯇꯤꯡꯊꯣꯛꯄ ꯑꯃꯨꯛ ꯍꯦꯛ ꯇꯨꯝꯕꯒ ꯑꯃꯨꯛ ꯀꯣꯠꯄ ꯌꯥꯗꯦ ꯑꯁꯤꯗ ꯈꯨꯟꯗ ꯌꯣꯟꯕ ꯂꯥꯛꯄꯗꯣ
ꯑꯩ
ꯂꯤꯁꯤꯡ ꯑꯍꯨꯝ ꯂꯤꯁꯤꯡ ꯑꯍꯨꯝ ꯄꯤꯕꯗꯨ ꯂꯩꯕꯤꯔꯒ ꯂꯣꯏꯔꯦ
ꯑꯥ
ꯈꯨꯟꯗ ꯑꯃꯨꯛ ꯂꯥꯛꯕꯀꯥꯟꯗ ꯂꯩꯔꯒ ꯂꯣꯏꯔꯦ
ꯑꯩꯒꯤꯗꯨꯗꯤ ꯍꯧꯖꯤꯛ ꯌꯨꯝꯗ ꯑꯩꯒꯤꯗꯨꯗꯤ ꯀꯩꯁꯨ ꯇꯧꯗꯦꯗꯅꯥ
ꯉꯝꯗꯦ ꯍꯥꯏꯗꯅ ꯄꯩ
ꯑꯩꯒꯤꯗꯤ ꯌꯥꯝ ꯐꯩ ꯑꯣ
ꯅꯪꯒꯤꯗꯨ ꯋꯥꯏ ꯍꯥꯏꯌꯣ ꯇꯨꯝꯕ
ꯎꯝ
ꯇꯨꯝꯕ ꯋꯥꯏ ꯍꯧꯒꯠ
ꯑꯗꯨ ꯕꯖꯥꯔꯗ ꯂꯩꯕꯗꯣ ꯑꯗꯨ ꯄꯤꯔꯁꯦꯔꯥ
ꯅꯪ ꯍꯦꯄꯒꯤꯗꯨꯂꯩꯔꯕ
ꯑꯩꯗꯤ ꯑꯁꯤꯗ ꯑꯩꯒꯤ ꯀꯩꯅꯣ ꯑꯩ ꯅꯍꯥꯟꯈꯩ ꯑꯥ ꯕꯤꯚꯤꯁꯥꯜꯗ ꯂꯧꯕꯗꯣ ꯑꯗꯣ ꯑꯃꯨꯛ ꯄꯨꯔꯛꯄ ꯌꯥꯏꯗꯅ
ꯄꯨꯊꯣꯛ ꯄꯨꯁꯤꯟꯅ ꯍꯦꯟꯅ ꯋꯥꯏ ꯆꯤꯟꯈꯔꯦ ꯉꯝꯃꯔꯣꯏ
ꯒꯥꯔꯤ ꯄꯨꯔꯛꯑꯒ ꯄꯨꯕ ꯌꯥꯒꯅꯤ ꯎ ꯑꯉꯥꯡ ꯑꯉꯥꯡ ꯀꯞꯇꯕꯔꯥ ꯍꯧꯖꯤꯛꯇꯤ
ꯑꯥ ꯎꯝ
ꯕꯤꯔꯥ ꯅꯤꯍꯦ ꯑꯁꯤ ꯑꯉꯥꯡꯁꯤ ꯍꯧꯖꯤꯛꯀꯥꯟ ꯌꯥꯝ ꯀꯞꯒꯜꯂꯦ ꯑꯩꯁ ꯌꯨꯝ ꯆꯪꯅꯤꯡꯕꯅ ꯆꯪꯅꯤꯡꯕꯅ
ꯆꯪꯉꯨꯅꯦ ꯅꯨꯡꯗꯥꯡꯗ ꯅꯪꯁꯨ ꯂꯩꯀꯥꯏ ꯀꯣꯏꯒꯜꯂꯤꯅꯦ
ꯑꯍ ꯍ ꯍꯝ
ꯉꯔꯥꯡꯁꯨ ꯅꯨꯡꯗꯥꯡꯗꯣ ꯑꯗꯨꯝ ꯀꯣꯏꯕ ꯆꯠꯄꯁꯦ ꯀꯔꯤꯒꯤꯅꯣ ꯅꯪ ꯂꯩꯁꯥꯕꯤꯅ ꯃꯄꯥꯟꯗ ꯅꯨꯡꯗꯥꯡꯗ ꯆꯠꯄ꯭ꯔꯥ
ꯑꯁ ꯑꯩꯒꯤꯗꯣ ꯋꯥꯏ ꯐꯥꯏ ꯀꯅꯦꯛ ꯇꯧꯕꯅꯦ ꯋꯥꯏ ꯐꯥꯏꯁꯨ ꯃꯆꯩ ꯑꯃꯈꯛꯇ ꯂꯩꯌꯦ ꯀꯩꯅꯣ ꯀꯔꯤꯅꯣ ꯌꯦꯡꯉꯤꯗꯣ ꯅꯠꯇꯦ ꯋꯥꯏꯐꯥꯏꯗꯣ
ꯈꯪꯗ꯭ꯔꯔꯤꯗ ꯑꯁꯤꯗ ꯂꯦꯞꯄꯒ ꯌꯨꯝ ꯌꯦꯡꯉꯒꯦ
ꯍꯣꯏ ꯐꯩꯗ ꯅꯪꯉꯣꯟꯗ ꯂꯥꯛꯄ꯭ꯔꯣ
ꯂꯥꯛꯑꯦ ꯑꯩꯗꯣ ꯋꯥꯏꯐꯥꯏꯅꯦ ꯍꯥꯏꯕꯗꯣ ꯀꯥꯎꯕꯀꯣ ꯑꯁꯤꯗ ꯂꯩꯕꯗꯣ ꯉꯥꯏꯍꯥꯛꯇꯪ ꯑꯣꯏꯔꯗꯤ ꯅꯪ ꯅꯈꯣꯟꯗꯣ ꯐꯖꯅ ꯇꯥꯕꯒꯨꯝ ꯇꯥꯗꯕꯒꯨꯝ ꯇꯧꯕ ꯍꯧꯖꯤꯛ ꯐꯣꯟ ꯌꯦꯡꯉꯒ ꯋꯥꯏꯐꯥꯏꯗꯣ ꯑꯃꯈꯛꯇ ꯂꯦꯞꯄꯒ ꯂꯩ ꯁꯔꯦ ꯁꯔꯦ
ꯏꯔꯨ ꯏꯔꯨ ꯍꯧꯖꯤꯛ ꯏꯔꯨꯔꯗꯤ ꯇꯨꯝꯕ ꯅꯨꯡꯉꯥꯏꯅꯤ
ꯎꯝ ꯂꯨꯔꯣ ꯑꯩꯗꯤ ꯀꯤꯔꯦ ꯂꯨꯅꯤꯡꯉꯥꯏ
ꯔꯨꯅꯉꯥꯏ ꯇꯟꯕꯅꯤꯅꯦ ꯂꯨꯗꯤ ꯂꯨꯅꯤꯡꯕ
ꯑꯁ ꯇꯤꯡꯁꯦ ꯄ꯭ꯂꯤꯛ ꯄ꯭ꯂꯤꯛ ꯇꯧꯏꯅꯦ
ꯍꯌꯦꯡꯁꯦ ꯄ꯭ꯂꯤꯛ ꯄ꯭ꯂꯤꯛ ꯇꯧꯋꯦ ꯂꯣꯏꯅ ꯀꯔꯤꯗ ꯊꯋꯥꯟ ꯃꯆꯥꯛ ꯂꯣꯏ ꯊꯣꯛꯈꯔꯦ ꯑꯃꯨꯛ ꯅꯣꯡ ꯍꯥꯡꯉꯅꯤ ꯅꯣꯡ ꯆꯨꯒꯗꯧꯕꯒꯨꯝ ꯇꯧꯔꯒ ꯅꯣꯡ ꯆꯨꯔꯗꯤ ꯐꯒꯅꯤ ꯈꯔ ꯏꯪꯒꯅꯤ ꯍꯥꯏꯔꯒ